ꯍꯜꯂꯣ
ꯍꯜꯂꯣ ꯍꯂꯣ ꯇꯥꯕ꯭ꯔꯣ
ꯇꯥꯏ ꯀꯩꯇꯧꯔꯤꯅꯣ
ꯀꯩꯁꯨꯝ ꯇꯧꯗꯦ ꯁꯨꯝ ꯂꯩꯔꯝꯃꯤꯅꯦ ꯌꯥꯝ ꯃꯈꯣꯟ ꯌꯥꯝ ꯂꯥꯡꯕ ꯃꯥꯜꯂꯦ
ꯎ ꯂꯥꯡꯉꯦ ꯁꯣꯔꯣꯛ ꯃꯄꯥꯟꯗ ꯂꯩꯕ ꯑꯗꯨꯒꯤ
ꯎꯝ
ꯍꯧꯖꯤꯛꯄꯨ ꯀꯩꯀꯩ ꯍꯣꯠꯅꯕꯤꯔꯤꯒꯦ
ꯀꯩꯁꯨꯝ ꯍꯣꯠꯅꯗ꯭ꯔꯦꯗ ꯌꯨꯝꯗ ꯁꯨꯝ ꯂꯩꯔꯒ ꯑꯗꯨꯝ ꯀꯩꯅꯣ ꯇꯧꯕꯅꯦ ꯑꯩ ꯌꯨꯝ ꯄꯥꯜꯂꯦꯕꯀꯣ ꯑꯗꯨꯅ ꯑꯉꯥꯡ ꯂꯩꯕꯒꯤ ꯑꯗꯨꯝ ꯎꯝ ꯃꯣꯏ ꯃꯣꯢ ꯍꯣꯠꯅ ꯂꯩꯔꯦ ꯍꯥꯢꯇꯥꯔꯦ ꯎꯝ ꯀꯨꯏꯗ꯭ꯔꯤ ꯆꯍꯤ ꯑꯅꯤꯃꯨꯛ
ꯑꯣ ꯀꯩ ꯂꯝꯗ
ꯊꯥꯡꯃꯩꯕꯟꯗ
ꯍꯥ
ꯊꯥꯡꯃꯩꯕꯟꯗ
ꯑꯣ
ꯇꯥꯕ꯭ꯔꯥ
ꯇꯥꯏ ꯇꯥꯏ
ꯑꯗꯨꯒꯤ ꯑꯉꯥꯡ ꯑꯄꯤꯛꯄ ꯂꯩꯕꯩ ꯑꯩꯗꯣ ꯀꯩꯝ ꯇꯧꯗ꯭ꯔꯦꯕ ꯃꯀꯣꯟ ꯌꯨꯝꯗ ꯁꯨꯝ ꯂꯩꯅ ꯑꯗꯨꯝ ꯐꯤ ꯈꯔ ꯈꯔ ꯁꯥꯏꯌꯦ ꯑꯇꯩꯗꯤ ꯀꯩꯝ ꯇꯧꯗꯦ
ꯑꯣ
ꯀꯩꯅꯣ ꯇꯧꯔꯤꯔꯣ ꯃꯈꯣꯟ ꯈꯤꯇꯪ ꯂꯩꯊꯣꯛꯄ ꯌꯥꯝꯗ꯭ꯔꯕꯣ ꯌꯥꯝ ꯂꯥꯡꯕꯗꯣ ꯌꯥꯗꯕꯅꯦ
ꯂꯩꯊꯣꯛꯀꯦ ꯂꯩꯊꯣꯛꯀꯦ
ꯕꯦꯛꯒ꯭ꯔꯥꯎꯟꯗ ꯌꯥꯝ ꯅꯣꯏꯁ ꯊꯣꯛꯄꯗꯣ ꯌꯥꯗꯦ ꯍꯥꯏꯅꯤꯕ
ꯑꯣ ꯇꯥꯗ꯭ꯔꯕ ꯌꯦꯉꯣ
ꯇꯥꯏꯌꯦ ꯇꯥꯕꯕꯨꯗꯤ
ꯑꯣ ꯊꯣꯛꯇ꯭ꯔꯕꯕ
ꯈꯤꯇꯪ ꯑꯥ ꯊꯣꯛꯇ꯭ꯔꯕ ꯃꯥꯜꯂꯦ
ꯑꯣ ꯑꯉꯥꯡ
ꯌꯥꯏ ꯌꯥꯏ ꯌꯥꯏ ꯑꯉꯥꯡ ꯌꯥꯝ ꯆꯥꯎꯗ꯭ꯔꯤꯗ ꯆꯍꯤ ꯑꯃ ꯑꯃ ꯑꯃꯒ ꯈꯤꯇꯪ ꯍꯦꯟꯗ ꯉꯥꯏꯔꯤ
ꯑꯣ ꯁꯣꯟꯗꯤ ꯆꯍꯤ ꯀꯌꯥꯃꯨꯛ ꯁꯨꯕꯤꯔꯕ
ꯑꯩꯗꯣ ꯆꯍꯤ ꯊꯥꯔꯇꯤ ꯁꯨꯔꯦ
ꯊꯔꯇꯤ ꯑꯗꯨꯗꯤ ꯄꯌꯥꯝ ꯌꯥꯝꯗ꯭ꯔꯤꯗ
ꯎꯝ ꯌꯥꯝꯗ꯭ꯔꯤ ꯇꯥꯡꯈꯥꯝ ꯑꯃ ꯍꯧꯖꯤꯟꯂꯦ
ꯇꯪꯈꯥꯏ ꯑꯃꯨꯈꯛ ꯍꯧꯖꯤꯟꯂꯦ
ꯅꯪ ꯀꯌꯥꯁꯨꯔꯒꯦ
ꯇꯨꯋꯦꯟꯇꯤ ꯐꯣꯔ
ꯎꯝ ꯑꯩꯒꯤ ꯏꯅꯥꯎꯄꯥꯒꯤ ꯂꯦꯡꯒꯥꯅꯤꯅꯦ
ꯑꯣ ꯌꯨꯝ ꯑꯁꯦꯡꯕꯅ ꯀꯩ ꯂꯝꯗꯩ ꯑꯣꯏꯗꯣꯏꯅꯣꯕ ꯑꯁꯦꯡꯕ ꯅꯣꯏ ꯌꯨꯝꯁꯤꯅ
ꯑꯩꯒꯤ ꯏꯄꯥꯝꯅ ꯀꯩꯅꯣꯗꯒꯤ ꯕꯥꯁꯈꯣꯡꯗꯒꯤ
ꯕꯁꯤꯈꯣꯡ ꯈꯪꯉꯤ
ꯈꯪꯉꯦ
ꯈꯪꯅꯕꯕꯨꯗꯤ ꯂꯩꯇꯦꯗ ꯀꯛꯆꯤꯡ
ꯑꯣ ꯑ ꯀꯩ ꯀꯩ ꯍꯣꯠꯅꯔꯤ ꯒꯦ
ꯀꯩꯁꯨ ꯍꯣꯠꯅꯗꯦꯗ ꯀꯩꯀꯩ ꯍꯥꯏꯗꯤ ꯊꯕꯛꯀꯤ ꯇ꯭ꯔꯥꯏ ꯇꯧꯕꯒꯤ ꯂꯝꯖꯦꯟ ꯈꯔ ꯆꯦꯜꯂꯥꯂꯩ ꯑꯦꯛꯖꯥꯝ ꯊꯥꯎꯔꯦ
ꯐꯩ ꯑꯗꯨꯁꯨ ꯑꯗꯨꯗꯤ ꯍꯧꯖꯤꯛ ꯍꯧꯖꯤꯛꯁꯨ ꯑꯗꯨꯝ ꯇꯧꯔ ꯂꯩꯔꯦ ꯑꯗꯨꯝ ꯂꯝ ꯖꯦꯟ ꯖꯦꯟꯕ ꯈꯣꯠꯄ ꯑꯗꯨꯝ ꯇꯧꯔꯦ
ꯍꯣꯏ ꯊꯕꯛꯀꯤ ꯈꯔ ꯊꯥꯖꯤꯟꯈꯤꯕ ꯑꯗꯨꯒꯤ ꯍꯥꯏꯗꯣꯛꯄꯗꯨ ꯑꯇꯣꯞꯄ ꯀꯣꯢꯁꯨ ꯈꯔ ꯇꯧꯒꯦ ꯇꯧꯕ ꯑꯗꯨꯗ ꯍꯌꯦꯡ ꯈꯜꯂꯁꯨ ꯈꯜꯂꯛꯇ꯭ꯔꯁꯨ ꯇ꯭ꯔꯥꯏ ꯇꯧ ꯑꯄꯥꯝꯕ
ꯇꯧꯒꯗꯕꯅꯦ ꯑꯗꯨꯕꯨꯗꯤ ꯇ꯭ꯔꯥꯏ ꯇꯧꯁꯟꯗꯗꯤ ꯀꯃꯥꯏ ꯈꯟꯕꯤꯔꯛꯀ ꯅꯤ
ꯍꯣꯏ ꯑꯅꯤ ꯌꯥꯝ ꯌꯥꯝꯅꯕꯨꯗꯤ ꯆꯦꯜꯂꯨꯗ꯭ꯔꯤꯗ ꯑꯩ ꯔꯦꯜꯋꯦꯒꯤ ꯑꯃꯒ
ꯑꯥꯔꯃꯤ ꯑꯃꯒ ꯆꯦꯜꯂꯦ ꯑꯇꯩꯗꯤ ꯆꯦꯜꯂꯨꯗ꯭ꯔꯤ
ꯑꯦꯛꯖꯥꯝ ꯇꯧꯈ꯭ꯔꯕꯣ
ꯑꯦꯛꯖꯥꯝ ꯂꯣ ꯑꯦꯛꯖꯥꯝ ꯇꯧꯒꯥꯔꯦ
ꯇꯧꯒ꯭ꯔꯦ ꯍꯥꯏꯗꯣꯛꯔꯛ ꯇ꯭ꯔꯤꯕꯣ
ꯍꯥꯏꯗꯣꯛꯇꯔꯦ
ꯑꯇꯩꯁꯨ ꯑꯗꯨꯝ ꯇꯧꯁꯜꯂꯗꯣ ꯅ ꯅꯣꯢ ꯆꯍꯤ ꯌꯥꯔꯤ ꯃꯌꯥꯝ
ꯍꯣꯏ ꯆꯍꯤ ꯑꯃꯨꯛꯇ ꯇꯧꯗ꯭ꯔꯁꯨ ꯆꯍꯤ ꯑꯍꯨꯝ ꯃꯔꯤ ꯇꯧꯔ ꯑꯃ ꯈꯟꯖꯔꯛꯁꯨ ꯂꯥꯏꯃ ꯅꯠꯇꯦ
ꯃꯥꯟꯅꯦ ꯌꯨꯝꯗꯗꯤ ꯀꯅꯥ ꯀꯅꯥ ꯂꯩꯒꯦ
ꯌꯨꯝꯗꯗꯤ ꯂꯣꯏ ꯁꯨꯅ ꯂꯩꯔꯤ
ꯏꯆꯤꯟꯅꯥꯎꯗꯤ ꯀꯌꯥ ꯁꯨꯒꯦ
ꯏꯆꯤꯟꯅꯥꯎ ꯑꯍꯨꯝ ꯑꯩꯅ ꯑꯇꯣꯝꯕ
ꯅꯨꯄꯤ ꯀꯌꯥ ꯅꯨꯨꯄꯥ ꯀꯌꯥ
ꯅꯨꯄꯤ ꯑꯃ ꯅꯨꯄꯥ ꯑꯅꯤ ꯅꯨꯄꯤꯗꯨꯗꯤ ꯃꯌꯨꯝ ꯄꯥꯟꯒꯔꯦ ꯅꯨꯄꯥꯗꯨꯁꯨ ꯏꯌꯥꯝꯕ ꯑꯃ ꯂꯩꯕꯗꯨꯁꯨ ꯑꯗꯨꯁꯨ ꯃꯥꯁꯨ ꯆꯞ ꯃꯥꯟꯅꯩ ꯑꯩꯒ ꯊꯥꯖꯤꯜꯂꯤ ꯃꯥꯁꯨ ꯃꯥꯏꯁꯨ ꯍꯥꯏꯗꯣꯛꯇꯧꯗ ꯉꯥꯏꯔꯕ
ꯑꯃ ꯑꯩꯈꯣꯏ ꯃꯅꯤꯄꯨꯔꯒꯤꯗꯤ
ꯃꯅꯤꯄꯨꯒꯤ ꯍꯥꯟꯅ ꯇ꯭ꯔꯥꯏ ꯇꯧꯋꯦ ꯍ ꯑꯩ ꯌꯥꯎꯔꯛꯇꯕꯩ ꯄꯩꯁꯥ ꯄꯤꯗ꯭ꯔꯗꯤ ꯌꯥꯎꯗꯦꯗ ꯃꯅꯤꯄꯨꯔꯒꯤꯗꯤ
ꯍꯣꯏ ꯍꯣꯏ ꯃꯅꯤꯄꯨꯔꯒꯤꯗꯤ ꯄꯩꯁꯥ ꯄꯥꯏꯗ꯭ꯔꯗꯤ ꯌꯥꯗ꯭ꯔꯦꯅꯦ
ꯍꯣꯏ ꯃꯅꯤꯄꯨꯔꯒꯤ ꯅꯍꯥꯟ ꯀꯩꯅꯣꯒꯤ ꯍꯟꯗꯛꯀꯤ ꯇꯦꯟꯒꯤꯒ ꯏꯜꯂꯚꯦꯟꯒꯤ ꯑꯥꯏ ꯑꯥꯔ ꯕꯤ ꯍꯥꯏꯗꯣꯛꯈꯤꯗꯣ ꯃꯃꯥꯡ ꯆꯍꯤ ꯂꯥꯟ ꯃꯅꯨꯡꯗ ꯑꯗꯣ ꯑꯗꯨ
ꯑꯗꯨ ꯊꯥꯖꯟꯕ ꯌꯥꯎꯕ
ꯌꯥꯎꯔꯛꯇꯦ ꯍꯦ
ꯄꯩꯁꯥ ꯄꯤꯔꯗꯤ ꯄꯩꯁꯥ ꯑꯁ ꯄꯩꯁꯥ ꯌꯥꯝ ꯌꯥꯝ ꯂꯧꯋꯦꯗ ꯉꯝ ꯄꯣꯟꯇꯦ ꯍꯨꯖꯤꯛ ꯊꯕꯛ ꯂꯩꯕꯒ
ꯄꯤꯕꯅꯦ ꯑꯗꯨꯖꯨ ꯌꯥꯗꯦ ꯎꯄꯥꯏ ꯂꯩꯇꯦ ꯌꯥꯝꯗ ꯑꯗꯨꯅ ꯑꯇꯣꯞꯄ ꯑꯣꯏꯅ ꯁꯦꯟꯇ꯭ꯔꯦꯟꯒꯤ ꯑꯣꯏꯅ ꯃꯥꯡꯗꯦꯗ ꯍꯟꯂꯛ ꯍꯜꯂꯛꯏꯗ
ꯑ ꯍꯜꯂꯛꯑꯒꯕꯨꯗꯤ ꯐꯩꯌꯦ ꯑꯗꯨꯗꯤ ꯃꯥꯡ ꯃꯥꯡꯖꯕ ꯃꯤ ꯃꯥꯡꯖꯕꯗꯤ ꯍꯟꯅꯤ ꯍꯥꯏꯔꯖꯨ ꯀꯦꯅꯣ ꯇꯧꯕ ꯃꯌꯥꯝ ꯂꯩꯗꯅꯥ ꯍꯟ ꯍꯟꯕꯤꯗꯕꯤꯗ ꯇꯧꯕ ꯃꯌꯥꯝ ꯂꯩ
ꯍꯣꯏ ꯑꯦꯁ ꯍꯥꯠ ꯃꯌꯥꯝꯅꯦ ꯍꯥꯠꯄ ꯀꯣꯡꯒꯥꯏ ꯑꯃ
ꯑꯗꯨꯅꯦ
ꯁꯦꯟꯇ꯭ꯔꯦꯟꯒꯤ ꯑꯣꯏꯅ ꯇꯧꯕꯅ ꯐꯩꯌꯦꯅ ꯁꯣꯏꯁꯨ ꯁꯣꯏꯅꯗꯕ ꯃꯇꯝꯁꯨ ꯃꯅꯤ ꯃꯅꯤꯄꯨꯔꯒꯤꯗꯤ ꯉꯥꯏꯌꯨ ꯉꯥꯏꯌꯨ ꯆꯍꯤ ꯃ ꯍꯣꯏ ꯃꯅꯤꯄꯨꯔꯒꯤꯗꯤ ꯌꯥꯝꯗꯕꯤꯗ ꯊꯩꯕꯛ ꯑꯝ ꯊꯩꯉꯤꯕꯁꯤ ꯑꯗꯨꯝ ꯃꯣꯏ ꯏꯂꯦꯛꯁꯟ ꯑꯃ ꯂꯣꯏꯗ꯭ꯔꯤꯕ ꯑꯃꯨꯛ ꯍꯥꯏꯗꯣꯛꯑꯣꯏꯗꯣꯏꯅꯤ
ꯎꯝ ꯅꯝꯃ ꯂꯩꯗꯨꯢꯅꯦꯕ ꯃꯣꯏꯗꯤ
ꯍꯣꯏꯌꯦ ꯁꯦꯟꯇ꯭ꯔꯦꯟꯒꯤꯗꯤ ꯃꯣꯏꯁꯤ ꯃꯇꯝꯗ ꯍꯥꯏꯗꯣꯛꯅꯤ ꯂꯣꯏꯔꯦ ꯃꯣꯏꯗꯤ
ꯍꯣꯏ ꯁꯦꯟꯇ꯭ꯔꯦꯟꯒꯤꯅꯗꯤ ꯐꯩꯗ ꯍꯥꯏꯗꯤ ꯇꯣꯂꯣꯞ ꯁꯨ ꯆꯥꯎꯋꯦ ꯃꯅꯤꯄꯨꯔꯒꯤꯗꯒꯤꯁꯨ ꯍꯦꯜꯂꯦ ꯃꯣꯏꯖꯨ
ꯍꯣꯏꯌꯦ ꯁꯦꯟ ꯊꯕꯛ ꯆꯥꯎꯕ ꯄꯤꯛꯄ ꯑꯃ ꯇꯧꯍꯧꯔꯗꯤ ꯁꯤꯟꯐꯝ ꯑꯃ ꯇꯧꯍꯧꯔꯗꯤ ꯐꯩꯗꯅ
ꯐꯩꯅꯤ ꯀꯩꯅꯣ ꯇꯣꯂꯣꯞ ꯆꯥꯕ ꯊꯕꯛ ꯑꯝ ꯇꯧꯔꯤ ꯃꯤ ꯇꯣꯂꯣꯞꯇꯤ ꯇꯤꯟ ꯇꯥꯗꯦꯅ ꯍꯥꯏꯅꯩꯅꯤ ꯀꯩꯅꯣ
ꯁꯣ ꯍꯦꯔꯣꯕꯨ ꯀꯩꯀꯩ ꯍꯣꯠꯅꯩꯒꯦ
ꯃꯥ ꯀꯩꯅꯣꯒꯤ ꯆꯠꯂꯦ ꯋꯦꯜꯗꯤꯡꯒꯤ ꯆꯠꯂꯦ
ꯑꯝ
ꯑꯇꯩꯗꯤ ꯀꯩꯁꯨ ꯊꯣꯏꯗꯣꯛꯄ ꯇꯧꯗ꯭ꯔꯦ
ꯑꯣ ꯌꯨꯝꯗꯅ ꯀꯅꯥ ꯀꯅꯥ ꯂꯩꯕ
ꯌꯨꯝꯗꯗꯤ ꯑꯩꯅꯦ ꯑꯗꯒꯤ ꯑꯍꯟ ꯑꯅꯤꯝꯅꯦ
ꯎꯝ
ꯏꯆꯟꯅꯨꯄꯤ ꯑꯅꯤꯝꯒ ꯂꯩꯌꯦ ꯑꯩꯒ ꯑꯗꯨꯒ ꯑꯩꯒꯤ ꯏꯆꯥꯒ ꯑꯈꯣꯏ ꯇꯔꯨꯛ ꯇꯔꯦꯠ ꯁꯨꯔꯦ
ꯑꯝ ꯎ ꯀꯩꯅꯣ ꯏꯆꯟ ꯅꯨꯨꯄꯤ ꯑꯅꯤꯝꯒ ꯑꯗꯒꯤꯗꯤ ꯑꯈꯣꯏ ꯑꯈꯣꯏ ꯈꯠꯇꯪꯅꯦꯕ ꯅꯨꯄꯥ ꯑꯇꯣꯞꯄ ꯌꯥꯎꯗꯦꯕ
ꯑꯣ ꯑꯃꯈꯠꯇꯅꯦꯕ ꯎꯝ
ꯑꯩ ꯉꯥꯡꯕꯗꯤ ꯐꯖꯅ ꯑꯗꯨꯝ ꯇꯥꯕ꯭ꯔꯣ
ꯇꯥꯏꯌꯦ
ꯎꯝ
ꯃꯤ ꯃꯈꯣꯟ ꯈꯤꯇꯪꯕꯨꯗꯤ ꯇꯥꯏ ꯅꯥꯀꯟꯗ
ꯑꯣ ꯑꯉꯥꯡꯗꯣ ꯁꯨꯃꯥꯡꯅ ꯁꯥꯅ ꯂꯩ ꯑꯗꯨ
ꯑꯉꯥꯡ ꯊꯥꯗꯣꯛꯑꯝꯃꯅꯦ ꯋꯥꯔꯤ ꯁꯥꯅꯩꯁꯦ
ꯑꯗꯨꯗꯤ ꯑꯩ ꯇꯥꯏꯃꯤꯡꯗꯣ ꯁꯪꯗꯕ ꯉꯥꯛ ꯂꯩꯔ ꯆꯥꯛ ꯆꯥꯕ ꯃꯇꯝ ꯑꯣꯏꯔꯛꯑꯕꯅꯦ
ꯑꯣꯏꯑꯦꯅꯨꯃꯤꯗꯥꯡ ꯋꯥꯏꯔꯝ ꯅꯨꯃꯤꯗꯥꯡ ꯋꯥꯏꯔꯝ ꯍꯥꯢꯁꯦ ꯊꯕꯛ ꯈ꯭ꯋꯥꯏ ꯆꯤꯟꯕ ꯃꯇꯝꯅꯦ ꯃꯤ ꯑꯃ ꯑꯣꯏꯒꯦꯔꯥ ꯑꯃ ꯑꯣꯏꯒꯦꯔꯥ
ꯑꯩꯗꯨ ꯅꯨꯡꯊꯤꯟꯗꯨ ꯅꯨꯡꯊꯤꯟꯗꯨ ꯐꯣꯟ ꯇꯧꯒꯗꯕꯗꯣ ꯑꯗꯣ ꯃꯥꯗꯣ ꯑꯩ ꯌꯥꯎꯗꯗꯤ ꯂꯩꯌꯨ ꯌꯥꯗꯦꯕ ꯑꯗꯨꯒꯤ ꯁꯨꯛꯌꯥ ꯌꯥꯗ꯭ꯔꯕ ꯃꯥ ꯑꯩꯉꯣꯟꯗ ꯑꯗꯨꯝ ꯌꯦꯠꯁꯜꯂ ꯂꯩꯕꯒꯤ ꯃꯤꯗꯣ ꯊꯕꯛ ꯂꯣꯏ ꯆꯠꯊꯣꯛꯅꯒꯤꯕ ꯏꯆꯟ ꯅꯨꯨꯄꯤꯒꯩꯁꯨ ꯊꯕꯛ ꯆꯠꯂꯦꯕ ꯑꯗꯨꯅ ꯂꯧꯊꯣꯛꯄꯤꯅꯕ ꯃꯤ ꯂꯩꯇꯕ
ꯑꯥ
ꯑꯗꯨꯅꯤ ꯊꯕꯛ ꯑꯦꯁ ꯑꯩꯁꯨ ꯀꯩꯝ ꯇꯧ ꯉꯝꯗ꯭ꯔꯦ ꯀꯩꯝ ꯆꯠꯊꯣꯛ ꯉꯝꯗ꯭ꯔꯦ ꯑꯩꯁꯨ ꯑ ꯃꯥ ꯊꯅꯝꯕ ꯌꯥꯕ ꯅꯠꯇꯝꯅꯤ ꯊꯅꯝ ꯄꯨꯔ ꯆꯠꯄ ꯌꯥꯕ ꯃꯐꯝ ꯆꯠꯂꯦ ꯌꯥꯗ꯭ꯔꯗꯤ ꯗꯨꯝ ꯇꯣꯛꯑꯦ
ꯑꯥ
ꯑꯁ ꯉꯁꯤ ꯅꯣꯏꯔꯣꯝꯗꯗꯤ ꯁꯥꯗ꯭ꯔꯣ ꯁꯥꯕ
ꯑꯁꯁ ꯁꯥꯕ ꯉꯝꯗꯦ ꯂꯦꯛꯊꯒꯦ ꯂꯦꯛꯊꯒꯦ ꯇꯧꯋꯦ ꯑꯁꯤ ꯅꯨꯡꯁꯥꯁꯦ ꯑꯃꯨꯛ ꯁꯥꯔꯒ
ꯅꯣꯡꯒꯤ ꯅꯨꯡꯁꯥ ꯑꯣꯏ ꯀꯩꯑꯣꯏ ꯇꯧꯕꯁꯤꯗ
ꯑꯥ
ꯌꯥꯝ ꯁꯥꯏꯌꯦ ꯁꯤꯗꯗꯤ ꯈꯨꯁꯥꯑꯝꯅꯤ
ꯑꯗꯨꯅꯦ ꯍꯥꯏ ꯂꯦꯛꯊꯒꯦ ꯂꯦꯛꯊꯒꯦ ꯇꯧꯑꯦ
ꯅꯣꯏꯗꯤ ꯂꯧꯁꯤꯡꯗꯤ
ꯂꯩ ꯂꯧꯁꯤꯡ ꯂꯩ ꯂꯩ ꯍꯥꯏꯗꯤ ꯎꯏꯌꯦꯕ ꯍꯥ ꯄꯥꯟ ꯑꯩ ꯄꯥꯟꯅꯗ꯭ꯔꯤꯗ ꯈꯣꯏꯕꯗ ꯉꯥꯏꯅꯔꯤꯗ
ꯑꯣ ꯁꯨꯝꯀꯥꯟꯗ ꯍꯦꯛ ꯍꯦꯛ ꯂꯧ ꯍꯨꯟꯕ ꯈꯣꯠꯄ ꯇꯧꯅ
ꯑꯪ ꯍꯥꯟꯅ ꯈꯣꯏꯔꯦ ꯑꯗꯨꯒ
ꯍꯥꯏꯗꯤ ꯂꯧ ꯎꯕꯩꯗꯤ ꯏꯁꯤꯡ ꯏꯁꯤꯡꯗꯣ ꯀꯩꯗꯤ ꯅꯥꯇꯩ ꯆꯥꯕ꯭ꯔꯥ
ꯑꯪ ꯑꯗꯨꯒꯝꯕꯗꯤ ꯈꯣꯡ ꯅꯛꯅꯕꯅꯤꯅ ꯈꯣꯡꯒ ꯅꯛꯅꯕꯅꯤꯅ ꯑꯗꯩ ꯏꯁꯤꯡꯒꯤꯗꯤ
ꯑꯣ ꯑꯁ ꯑꯩꯈꯣꯏ ꯁꯤꯗ ꯁꯤꯒꯤꯗꯤ ꯂꯧ ꯂꯩꯇꯦꯕꯀꯣ
ꯑꯥ
ꯌꯨꯝꯂꯣꯝꯒꯤꯗꯤ ꯂꯩꯕꯗ ꯑꯗꯨ ꯏꯁꯤꯡꯗꯣ ꯌꯥꯝ ꯋꯥꯕ ꯆꯤꯡꯗ꯭ꯔꯗꯤ ꯌꯥꯗꯕ ꯏꯝꯐꯥꯜ ꯇꯨꯔꯦꯜꯅ ꯀꯣꯜꯂꯦꯕꯀꯣ ꯑꯩꯈꯣꯏ ꯀꯩꯅꯣꯗꯣ ꯂꯧ ꯃꯐꯝꯗꯣ ꯍꯥꯏ ꯇꯥꯔꯦ
ꯑꯥ
ꯑꯗꯨꯗꯨꯅ ꯑꯁ ꯌꯥ ꯑꯥ ꯏꯁꯤꯡ ꯀꯪꯈꯤꯕ ꯇꯠꯈꯤꯕ ꯇꯥꯏꯃꯤꯡꯗꯒꯗꯤ ꯌꯥꯝ ꯋꯥ ꯋꯥꯅ ꯎꯅꯒ ꯕꯦꯔꯅꯤ ꯅꯋꯥꯏꯗꯧꯅ ꯇꯧꯗ꯭ꯔꯦꯗ ꯍꯧꯖꯤ ꯌꯥꯝ ꯋꯥꯅꯔꯦ ꯂꯧ ꯎꯕꯁꯦ ꯑꯗꯨꯗꯤ ꯅꯣꯏꯗꯤ ꯂꯧꯁꯤꯡ ꯇꯧꯕꯗ ꯅꯣꯏꯗꯤ ꯌꯥꯎꯁꯟꯕ꯭ꯔꯣ
ꯌꯥꯎꯕ ꯐꯪꯗꯦꯗ ꯄꯥꯛ ꯌꯥꯎꯕꯗꯤ ꯌꯥꯎꯋꯦꯁꯨ ꯄꯥꯛ ꯍꯌꯦꯡ ꯂꯧ ꯈꯥꯎꯕꯗ ꯌꯩꯅꯕ ꯃꯇꯝꯗ ꯑꯝ ꯃꯇꯦꯡ ꯄꯥꯡꯕ ꯑꯗꯩ ꯍꯣꯟꯕ ꯅꯣꯡ ꯑꯗ ꯑꯇꯣꯞꯄꯇꯗꯤ
ꯍꯣꯏꯅꯦ ꯑꯗꯨꯕꯨꯗꯤ ꯅꯨꯄꯥꯏ ꯊꯕꯛ ꯉꯛꯇꯅꯤꯅꯦ ꯍꯣꯟꯕ ꯈꯣꯠꯄ
ꯊꯥꯡꯕ
ꯎꯝ ꯑꯩꯗꯤ ꯅꯣꯡꯃꯗꯤ ꯂꯝꯕꯤ ꯊꯣꯡ ꯀꯩꯀꯩꯗꯤ ꯅꯨꯡꯉꯥꯏꯔꯝꯅꯤꯅꯦ
ꯑꯗꯨꯏꯗꯤ ꯕꯖꯥꯔꯒꯤ ꯕꯖꯥꯔꯗ ꯌꯥꯝ ꯆꯪꯗ꯭ꯔꯦ ꯈꯣꯡꯀꯥꯞ ꯀꯨꯟ ꯀꯨꯟꯊ꯭ꯔꯥꯃꯨꯛ ꯊꯥꯡꯉꯥ ꯌꯧꯔꯦ
ꯍꯣꯏ ꯑꯗꯨꯅꯤ ꯑꯩ ꯑꯃꯨꯛ ꯊꯝꯒꯦꯀꯣ ꯑꯗꯨꯒ ꯑꯃꯨꯛ ꯇꯧꯔꯛꯀꯦꯀꯣ
ꯍꯣꯏ ꯍꯣꯏ